ꯎ
ꯑꯣ ꯀꯩꯅꯣꯗꯤ ꯇꯧꯗꯣꯏꯔꯣ ꯉꯁꯥꯏ ꯗꯨꯀꯥꯟꯗꯨꯗꯤ ꯊꯣꯛꯎꯔꯦ ꯍꯥꯏꯔꯗꯣ ꯀꯩꯅꯣ ꯇꯧꯗꯣꯏꯔꯥ ꯑꯃꯨꯛ ꯉꯥꯏꯍꯥꯛ ꯍꯤꯞꯇꯣꯏꯔꯣ ꯇꯨꯝꯗꯣꯏꯔꯥ ꯇꯨꯝꯃꯣꯏꯗꯣꯏꯔꯣ
ꯇꯨꯝꯕꯗꯤ ꯇꯨꯝꯃꯣꯏ ꯑꯗꯨꯝ ꯂꯩꯔꯒꯦ ꯍꯥꯏꯕꯗꯤꯅꯦ ꯑꯩ ꯃꯪꯒꯟ ꯉꯁꯥꯏ ꯑꯨꯛ ꯇꯤꯡꯕꯅꯤ ꯉꯔꯥꯡꯗꯪ ꯇꯤꯡꯕ ꯀꯥꯎꯔꯝꯃꯦꯕꯀꯣ ꯉꯁꯥꯏꯌꯨꯁꯦ ꯑꯩꯈꯣꯏ ꯇꯩꯃꯣꯏꯅ ꯇꯤꯡꯕꯅꯦꯕ ꯑꯗꯣ ꯍꯧꯖꯤꯛꯁꯦ ꯃꯥꯗꯣ ꯄꯣꯞꯄꯗꯨꯣ ꯌꯧꯗ꯭ꯔꯤꯕ ꯀꯩꯒꯨꯝꯕ ꯄꯣꯞꯄ ꯌꯧꯔꯒꯁꯨ ꯑꯃꯨꯛ ꯑꯩꯈꯣꯏ ꯀꯩꯅꯣ ꯇꯧꯗꯣꯏꯅꯦꯕ ꯍꯥꯏꯐꯦꯠ ꯃꯥꯒꯤ ꯏꯁꯤꯡ ꯌꯥꯎꯕꯁꯤꯡꯗꯣ ꯑꯩꯈꯣꯏꯒꯤ ꯍꯥꯏꯐꯦꯠ ꯀꯪꯍꯟꯕ ꯑꯃ ꯗꯔꯀꯥꯔ ꯂꯩꯌꯦꯕꯀꯣ ꯅꯠꯇ꯭ꯔꯒꯗꯤ ꯀꯪꯍꯟꯗ꯭ꯔꯒꯗꯤ ꯍꯣꯔꯦꯟ ꯊꯥꯎꯗꯣ ꯇꯥꯎꯕ ꯃꯇꯝꯗ ꯃꯩꯗꯣ ꯑꯈꯣꯏꯅ ꯑꯈꯣꯏꯒꯤ ꯊꯥꯎꯒꯤ ꯃꯩꯁꯥꯗꯨ ꯌꯥꯝ ꯊꯨꯅ ꯍꯟꯗꯒꯤꯕ ꯏꯁꯤꯡ ꯌꯥꯎꯔ ꯌꯥꯎꯔ ꯇꯥꯎꯕꯁꯤꯗꯤ ꯑꯗꯨꯒ ꯄꯣꯛꯄꯩ ꯆꯥꯡꯁꯨ ꯋꯥꯠꯂꯤꯕ ꯑꯗꯣ ꯐꯧꯒꯗꯕꯁꯤꯖꯨ ꯅꯨꯡꯁꯥꯖꯤꯖꯨ ꯌꯥꯗꯦ ꯅꯨꯡꯁꯥꯖꯤꯖꯨ ꯃꯪ ꯂꯩꯔꯝꯅꯤ ꯅꯣꯡꯁꯦ ꯆꯥꯊꯣꯛ ꯇꯖꯤꯟ ꯍꯧꯕꯖꯨ ꯌꯥꯔꯦꯗꯅ ꯑꯗꯨꯗꯨꯒꯤ ꯑꯩꯁꯦ ꯇꯧꯕꯝ ꯈꯪꯗꯅ ꯂꯩꯔꯤꯅꯤ
ꯑꯗꯒꯤꯅꯦ ꯑꯈꯣꯏ ꯀꯩꯅꯣꯗꯣ ꯑ ꯁꯝꯅ ꯍꯥꯏꯕꯗ ꯃꯥꯡꯒꯟꯖꯦ ꯇꯤꯡꯍꯧꯗ꯭ꯔꯦꯡ ꯈꯜꯂꯖꯦꯕ ꯁꯨꯝ ꯂꯐꯨ ꯏꯔꯣꯝꯗꯒ ꯍꯥꯞꯆꯤꯟꯒꯤꯕꯖꯦ ꯑꯍꯤꯡꯕ ꯑꯣꯏꯅ ꯗꯥꯏꯔꯦꯛ ꯍꯥꯞꯈꯤꯕꯖꯦ ꯑꯗꯨꯗ ꯑ ꯃꯥꯏ ꯀꯥꯝꯊꯣꯛꯀꯥꯟꯗ ꯑꯗꯨꯝ ꯃ ꯃꯒꯟ ꯑꯄꯣꯛꯄꯒꯤ ꯑꯗꯨꯃꯥꯏꯅꯗꯤ ꯇꯥꯕ ꯉꯝꯗꯕ꯭ꯔ
ꯇꯥꯔꯣꯏꯗ ꯑꯗꯨꯗꯤ ꯀꯗꯥꯥꯏꯗꯅꯣ ꯇꯥꯔꯣꯏ ꯍꯥꯏꯕꯗꯤ ꯎꯝ ꯀꯜꯂꯒ ꯂꯩꯅꯦꯕ ꯍꯣꯏ ꯆꯥꯕꯕꯨꯗꯤ ꯀꯩꯒꯤ ꯌꯥꯔꯣꯏꯗꯣꯏꯅꯣ ꯑꯗꯨꯏꯁꯨ ꯀꯜꯂꯒ ꯑꯩꯈꯣꯏꯒꯤ ꯊꯨꯒꯥꯏꯕꯗꯤ ꯌꯥꯔꯣꯏꯕ ꯍꯣꯔꯦꯟ ꯏꯔꯣꯟꯕ ꯃꯇꯝꯗ ꯅꯩꯕ ꯌꯥꯔꯣꯏꯕ ꯀꯩꯁꯨ
ꯎꯝ
ꯑꯩꯈꯣꯏꯅ ꯑꯗꯨꯅꯅꯦ ꯄꯣꯞ ꯍꯥꯟꯅ ꯑꯗꯨꯝ ꯍꯥꯟꯅ ꯇꯤꯡꯊꯣꯛꯑꯒ ꯄꯣꯞꯄ ꯀꯥꯟꯗ ꯑꯗꯨꯃꯥꯏꯅ ꯇꯧꯔꯒ ꯀꯥꯝꯃꯤꯗꯅꯀꯣ ꯅꯠꯇ꯭ꯔꯗꯤ ꯌꯥꯔꯣꯏ
ꯑꯣ ꯀꯩꯅꯣ ꯇꯧꯋꯦ ꯑꯩꯖꯨ ꯑꯩꯅ ꯈꯜꯂꯦꯕ ꯅꯍꯥ ꯃꯨꯛꯁꯨ ꯑꯩꯅ ꯅꯍꯥꯝꯕꯨ ꯑꯗꯨꯃꯥꯏꯅ ꯂꯣꯡꯒꯤꯕ ꯑꯃ ꯌꯥꯎꯋꯦ ꯑꯗꯨ ꯗꯨꯝ ꯃꯪꯒꯟꯗꯣ ꯌꯦꯡ ꯀꯥꯟꯗ ꯀꯟꯇꯛ ꯀꯟꯇꯛ ꯂꯣꯏ ꯂꯩꯔꯝꯃꯦ ꯍꯥꯏꯕ
ꯎꯝ ꯑꯗꯨꯅꯤ ꯌꯥꯔꯣꯏꯌꯦ ꯃꯐꯣꯟ ꯇꯥꯕ ꯋꯥꯠꯀꯅꯦꯕꯀꯣ ꯆꯥꯕꯗꯤ ꯀꯩꯗꯧ ꯌꯥꯔꯣꯏꯗꯣꯏꯅꯣ ꯀꯥꯝꯃꯕꯅꯤꯅ ꯌꯥꯅꯦꯕꯀꯣ ꯑꯗꯨꯏꯖꯨ ꯃꯐꯣꯟ ꯇꯥꯔꯣꯏ ꯍꯤꯔꯣꯝ ꯃꯇꯗ ꯃꯥꯒꯤ ꯃꯍꯥꯎꯗꯨꯁꯨ ꯊꯣꯛꯑꯣꯏꯕ ꯃꯪꯒꯟꯗꯣ ꯉꯥꯇ ꯆꯥꯕꯗꯣ ꯑꯗꯨꯝ ꯀꯟ ꯀꯟ ꯂꯥꯎꯔꯒ ꯑꯗꯨꯝ ꯂꯩꯔꯅꯦꯕ ꯆꯥꯕꯗꯤ ꯌꯥꯔꯒꯁꯨ
ꯎꯝ ꯑꯗꯩ ꯑꯗꯒꯤ ꯃꯪꯒꯟꯖꯦ ꯀꯩꯅꯣ ꯃꯪꯒꯟ ꯑꯍꯤꯡꯕ ꯉꯥꯛꯇ ꯆꯥꯕꯖꯨ ꯍꯥꯎꯋꯦ ꯍꯥꯏꯗꯦ ꯍꯥꯎꯋꯦ ꯍꯥꯏꯗꯥꯏꯅꯦ
ꯃꯪꯒꯟ ꯑꯍꯤꯡꯕ ꯍꯥꯏꯕꯗꯦ ꯃꯪꯒꯟ ꯑꯍꯤꯡꯕ ꯆꯥꯕꯗꯤ ꯀꯃꯥꯏꯟ ꯆꯥꯗꯣꯅꯣ ꯍꯥꯎꯏꯗ ꯀꯔꯥꯏꯗꯤꯟꯅ
ꯑꯁ ꯑꯩ ꯑꯩꯍꯥꯏꯒꯦ ꯑꯍꯤꯡꯕ ꯍꯥꯏꯕꯗꯤ ꯑꯈꯣꯏꯒꯤ ꯄꯣꯇꯕꯤꯗ ꯗꯥꯏꯔꯦꯛ ꯄꯣꯞꯇꯕꯤꯗ ꯑꯗꯨꯗꯣ ꯃꯣꯔꯣꯝꯄꯒ ꯇꯣꯠꯂꯒ ꯆꯥꯎ ꯍꯥꯎꯕꯅꯤꯒ ꯍꯥꯏ ꯃꯤꯟꯗꯤ
ꯑꯦ ꯑꯗꯨꯗꯤ ꯍꯩꯅꯗꯤ ꯃꯣꯏ ꯍꯩꯅꯕ ꯀꯥꯡꯒꯨ ꯑꯣꯏꯔꯝꯒꯅꯤ ꯑꯗꯨꯒ ꯍꯣꯏꯠ ꯇꯁꯦꯡꯅ ꯃꯩꯗꯅꯦ ꯁꯨꯄꯣꯞ ꯄꯣꯞꯊꯣꯛꯇꯕꯤꯗ ꯁꯨꯛꯇꯤꯡ ꯇꯤꯡꯗꯕꯤꯗꯅꯦ ꯗꯥꯏꯔꯦꯛ ꯑꯈꯣꯏꯅ ꯑꯥꯗꯒꯤ ꯂꯩꯔꯛꯄ ꯄꯣꯠꯇꯣ ꯑꯈꯣꯏꯅ ꯃꯪꯒꯟ ꯑꯗꯨꯝ ꯈꯥꯡꯅꯤ ꯈꯪꯗꯦ ꯑꯃꯅꯤ ꯈꯪꯗꯦ ꯉꯧꯔꯒ ꯃꯣꯔꯣꯛ ꯃꯦꯠꯄ ꯀꯣꯠꯂ ꯆ ꯇꯥꯕꯨꯗꯤ ꯍꯥꯎꯋꯦ ꯈꯪꯉꯦꯕꯀꯣ ꯑꯗꯨꯒ ꯑꯍꯤꯡꯕꯅꯦꯕ ꯅ ꯍꯥꯏꯗꯨꯗꯤ ꯑꯍꯤꯡꯕ ꯄꯣꯞꯇꯕ ꯑꯍꯤꯡꯕꯗꯨ ꯀꯃꯥꯏꯟ ꯆꯥꯗꯣꯏꯅꯣ ꯑꯄꯣꯞꯄ ꯑꯍꯤꯡꯕꯧ ꯆꯥ ꯍꯩꯅꯗ꯭ꯔ ꯀꯥꯟꯖꯤꯗ
ꯎꯝ ꯑꯍꯤꯡꯕ ꯑꯗꯨꯗꯤ ꯍꯩꯅꯗꯦ ꯑꯗꯨꯒ ꯑꯍꯤꯡꯕꯗ ꯍꯩꯅꯩꯖꯦ ꯑꯩꯗꯤ ꯀꯩꯅꯣꯗꯤ ꯍꯩꯅꯩ ꯍꯋꯥꯏ ꯆꯅꯥꯗꯣ ꯆꯅꯥꯗꯨꯗꯤ ꯃꯤꯗꯤ ꯍꯩꯅꯗꯦ ꯒꯥꯏ ꯍꯤꯡꯒꯥꯏ ꯅꯃꯁꯨ ꯍꯥꯎꯋꯦ ꯑꯗꯨꯝꯗꯤ
ꯍꯣꯏ ꯆꯅꯥꯗꯨꯅ ꯑꯃꯨꯛ ꯀꯅꯣ ꯇꯧꯔꯒ ꯆꯥꯕ ꯍꯥꯎꯋꯦ ꯑꯩꯗꯤ ꯑꯩꯈꯣꯏꯒꯤ ꯃꯌꯥꯡꯁꯤꯡꯅ ꯌꯣꯟꯕ ꯑꯈꯣꯏꯒꯤ ꯃꯣꯏꯅ ꯊꯦꯂꯥꯗ ꯏꯜꯂꯒ ꯌꯣꯟꯕꯗꯣ ꯑꯈꯣꯏꯒꯤ ꯀꯕꯣꯛ ꯀꯕꯣꯛ ꯃꯣꯔꯤ ꯑꯗꯒꯤ ꯀꯟꯅꯣ ꯀꯂꯥ ꯅꯃꯛ ꯀꯔꯤ ꯀꯔꯥ ꯑꯗꯩ ꯆꯝꯄ꯭ꯔꯥꯒ ꯁꯨꯝꯖꯜꯂꯒ ꯑꯗꯩ ꯆꯅꯥ ꯀꯅꯥ ꯑꯍꯤꯡꯕꯒ ꯍꯥꯞꯄꯒ ꯇꯧꯔꯒ ꯇꯧꯕꯗꯣ ꯑꯗꯨꯕꯨꯗꯤ ꯍꯩꯊꯨꯗ ꯍꯩꯅꯩꯕ ꯃꯔꯣꯏ ꯃꯄꯥꯡ ꯆꯥꯏꯕꯗꯣ ꯑꯗ ꯌꯥꯎꯕ ꯆꯅꯥꯗꯨꯗꯤ ꯀꯩꯁꯨ ꯌꯥꯝꯖꯨ ꯍꯥꯞꯇꯦꯗꯅꯀꯣ ꯑꯗꯨꯕꯨꯗꯤ ꯍꯩꯅꯩꯕ ꯑꯗꯨꯝ ꯊꯥꯡꯉꯩ ꯁꯦꯡꯅ ꯆꯅꯥ ꯑꯍꯤꯡꯕ ꯆꯥꯕꯗꯗꯤ ꯑꯩ ꯍꯩꯅꯗꯦ ꯊꯥꯗꯦ ꯑꯣꯅꯤꯡ ꯑꯣꯅꯤꯡ ꯇꯧꯋꯤꯕ
ꯎꯝ ꯍꯧꯖꯤꯛꯖꯦ ꯀꯅꯣ ꯇꯧꯕ꯭ꯔꯥ ꯑꯩꯈꯣꯏꯒꯤ ꯀꯅꯣꯖꯨ ꯐꯖꯅ ꯐꯪꯉꯣ ꯐꯪꯗ꯭ꯔꯤꯕꯥ ꯈꯣꯗꯤꯌꯦ ꯍꯋꯥꯏ ꯃꯇꯣꯟꯖꯦ
ꯍꯣꯏ ꯃꯇꯣꯟ ꯐꯪꯒꯤꯔꯣꯏ ꯀꯩꯅꯣ ꯖꯦ ꯃꯇꯝ ꯋꯥꯠꯂꯤ ꯍꯋꯥꯏ ꯊꯔꯥꯛ ꯍꯋꯥꯏ ꯊꯔꯥꯛ ꯆꯥꯕ ꯌꯥꯔꯛꯀꯗꯣꯏꯁꯦ
ꯎꯝ
ꯀꯩꯅꯣ ꯊꯣꯛꯄꯗꯤ ꯑꯗꯨꯝ ꯊꯣꯛꯄꯅꯦꯕ ꯃꯄꯥꯟ ꯂꯝꯗꯒꯤ ꯀꯨꯞꯆꯔꯛꯄ ꯃꯌꯥꯝ ꯑꯃ ꯑꯗꯨꯅ ꯇꯁꯦꯡꯅ ꯑꯩꯈꯣꯏꯒꯤ ꯍꯋꯥꯏ ꯊꯔꯥꯛ ꯆꯥꯕ ꯌꯥꯗꯣꯏꯕ ꯃꯇꯝꯁꯤꯗꯤ ꯅꯤꯡꯉꯣꯜ ꯆꯥꯛ ꯀꯧꯕ ꯑꯗꯨꯗꯥꯏꯗ ꯆꯥꯗꯣꯏꯅꯦꯕ ꯑꯗꯤ ꯌꯣꯡꯆꯥꯛ ꯅꯤꯉꯣꯜ ꯆꯥꯛꯀꯧꯕꯗꯋꯥꯏꯗ ꯆꯥꯕ ꯌꯥꯔꯅꯤ ꯍꯋꯥꯏ ꯊꯔꯥꯛ ꯆꯥꯕ ꯌꯥꯔꯅꯤ
ꯎꯝ
ꯑꯗꯨꯃꯥꯏꯅ ꯑꯗꯩ ꯍꯋꯥꯏ ꯃꯨꯕꯤ ꯅꯤꯡꯅꯤꯉꯣꯜ ꯆꯥꯛꯀꯄ ꯃꯇꯝꯗꯗꯤ ꯆꯞ ꯆꯥꯗꯦ ꯑꯗꯨꯅ ꯑꯃꯨꯛ
ꯑꯣ ꯑꯗꯣ ꯍꯧꯖꯤꯛꯇꯤ ꯐꯪꯗꯤ ꯐꯪꯉꯒꯅꯤ ꯈꯜꯂꯦꯕꯀꯣ ꯑꯗꯨꯒ ꯐꯪꯉꯒꯁꯨ ꯌꯥꯝ ꯄꯔ
ꯎꯝ ꯖꯤꯛꯇꯤ ꯃꯇꯝꯅ ꯐꯪꯗꯕ ꯑꯝꯇ ꯂꯩꯇ꯭ꯔꯦ ꯊꯥꯏꯅꯗꯤ ꯀ꯭ꯔꯤꯁꯅ ꯖꯔꯃꯒ ꯂꯥꯛꯄ ꯃꯇꯝꯗꯗꯤ ꯌꯣꯡꯆꯥꯛ ꯃꯄꯥꯟ ꯁꯥꯠꯄ ꯃꯛ ꯑꯣꯏꯔꯕꯅꯦꯕꯀꯣ ꯑꯗꯨꯅ ꯌꯥꯝ ꯉꯟꯅ ꯄꯥꯜꯂꯝꯃꯦ ꯍꯥꯏꯇꯥꯏ ꯑꯟꯇꯤ ꯀ꯭ꯔꯤꯁꯅ ꯖꯔꯃꯒꯤ ꯑꯌꯨꯛꯇꯒꯤ ꯏꯔꯨꯖꯕꯖꯦ ꯏꯪꯕꯅ ꯏꯪꯕꯅ ꯏꯪꯕꯅ ꯏꯪꯕꯅ ꯍꯧꯖꯤꯛꯇꯤ ꯀ꯭ꯔꯤꯁꯅ ꯖꯔꯃ ꯃꯇꯝꯅꯤꯅ ꯍꯨꯃꯥꯡ ꯁꯧꯔꯦ
ꯎꯝ ꯑꯗꯒꯤ ꯀꯩꯅꯣꯖꯨꯅꯦ ꯑ ꯀꯩꯕ ꯑꯩꯈꯣꯏꯒꯤ ꯃꯇꯝ ꯅꯠꯇꯅ ꯐꯪꯉꯦ ꯍꯥꯏꯕ ꯋꯥꯅꯤ ꯑꯗꯣ ꯃꯥꯏ ꯃꯇꯝ ꯃꯇꯝꯗꯣ ꯅꯠꯇ ꯇꯩꯌꯣꯟꯗꯤ ꯐꯪꯖꯔꯒꯖꯨ ꯍꯥꯎ ꯃꯇꯝ ꯃꯇꯝ ꯑꯣꯏꯕ ꯀꯩꯅꯣꯗꯅ ꯍꯦꯜꯂꯕ ꯍꯥꯎꯕꯗ ꯃꯁꯥ ꯃꯁꯥꯒꯤ ꯑꯣꯏꯅ
ꯍꯣꯏ ꯑꯗꯨꯕꯨꯗꯤ ꯍꯦ ꯊꯥꯅꯤ ꯀꯩꯅꯣ ꯍꯋꯥꯏ ꯊꯔꯥꯛꯁꯨ ꯉꯥꯏꯔꯦ ꯍꯧꯖꯤꯛ ꯍꯋꯥꯏꯗꯔꯥꯛꯇꯁꯨ ꯆꯥꯎꯅꯤ ꯆꯥꯛ ꯆꯥꯛ ꯆꯥꯛ ꯂꯥꯎꯔꯕ ꯃꯇꯨꯡꯗꯤ ꯀꯩꯅꯝ ꯍꯥꯎꯔꯣꯏ ꯑꯗꯨꯅ ꯃꯥꯒꯤ ꯃꯇꯝ ꯃꯥꯒꯤ ꯃꯁꯥꯒꯤ ꯃꯇꯝ ꯑꯃ ꯂꯩꯖꯩꯗꯅ ꯍꯪꯒꯥꯝꯁꯨ ꯃꯥꯒꯤ ꯃꯁꯥꯒꯤ ꯃꯇꯝ ꯂꯩꯖꯩꯗꯅ ꯂꯝꯇꯥꯗꯅ ꯍꯪꯒꯥꯝꯁꯦ ꯍꯥꯎꯔꯤꯅꯩꯀꯣ ꯑꯩꯈꯣꯏꯒꯤ ꯌꯥꯎꯁꯪ ꯃꯇꯝꯁꯤꯗ ꯃꯥꯒꯤ ꯃꯇꯝ ꯂꯣꯏ ꯂꯩꯅꯦꯕ ꯃꯦꯂꯟꯗ꯭ꯔꯤ ꯀꯔꯝ ꯀꯥꯟꯅ ꯍꯧꯕ ꯆꯨꯖꯥꯅ ꯀꯔꯝ ꯀꯥꯟꯅ ꯍꯧꯕ ꯃꯣꯔꯣꯛꯅ ꯀꯔꯝ ꯀꯥꯟꯅ ꯍꯧꯕꯅ ꯍꯧꯖꯤꯛꯅ ꯑꯃꯨꯛ ꯃꯣꯔꯣꯛꯀꯤ ꯃꯇꯝꯅꯦꯕ ꯍꯧꯖꯤꯛꯁꯤꯅ ꯑꯃꯨꯛ ꯑꯗꯨꯅ ꯃꯥꯏ ꯃꯥꯏ ꯃꯇꯝꯗꯅ ꯍꯦꯟ ꯂꯣꯏꯅ ꯍꯥꯎꯗꯣꯏꯅꯤ ꯄꯥꯟꯕꯁꯨ ꯍꯦꯟꯗꯣꯏꯅꯤ ꯍꯧꯖꯤꯛ ꯍꯪꯒꯥꯝ ꯍꯨꯟꯂꯨꯅꯦ ꯍꯪꯒꯥꯝꯗ ꯇꯤꯟꯅ ꯑꯗꯨꯝ ꯆꯥꯔꯗꯧꯕꯅꯦ꯫
ꯎꯝ ꯑꯗꯒꯤ ꯎꯝ ꯑꯗꯣ ꯀꯩꯅꯣꯗꯤ ꯐꯖꯅ ꯍꯧꯔꯦ ꯑꯩꯈꯣꯏꯒꯤ ꯑ ꯃꯣꯔꯣꯛ ꯑꯇꯦꯛꯄꯗꯤ ꯍꯧꯖꯤꯛꯁꯦ ꯐꯖꯅ ꯄꯨꯊꯣꯛꯑꯦ ꯍꯥꯏꯕ ꯀꯥꯟꯅ ꯃꯣꯔꯣꯛ ꯑꯇꯦꯛꯄꯁꯦ꯫
ꯑꯥ ꯃꯦꯛ ꯑꯇꯦꯛꯄ ꯌꯥꯝ ꯄꯨꯊꯣꯛꯅꯔꯦ ꯍꯧꯖꯤꯛ ꯑꯣ ꯍꯥꯎꯁꯨ ꯌꯥꯝ ꯍꯥꯎꯔꯝꯒꯁꯨ ꯂꯣꯏ ꯂꯤꯕꯩ ꯃꯇꯝ ꯌꯧꯔꯛꯑꯦꯕꯀꯣ ꯌꯥꯝ ꯍꯥꯎꯔꯕꯅꯦ ꯍꯧꯖꯤꯛ ꯑꯃꯨꯛ ꯇꯅꯋꯥꯡꯗꯤ ꯑꯃꯨꯛ ꯌꯣꯟꯕ ꯍꯧꯅꯔꯛꯑꯅꯤ ꯈꯔ ꯈꯗꯤ ꯌꯣꯟꯅꯔꯕꯅꯤ ꯁꯦꯕꯣꯠ ꯇꯩꯅ ꯋꯥꯝꯕꯤꯁꯨ ꯃꯇꯝꯅꯤꯕ ꯑꯃꯨꯛ ꯌꯦꯟꯗꯦꯝ ꯃꯇꯝꯅꯤꯕ ꯍꯧꯖꯤꯛꯁꯦꯌꯥꯝ ꯆꯅ ꯅꯠꯇ꯭ꯔ ꯑꯗꯨꯝꯁꯨ ꯆꯨꯔꯥꯥꯟꯃꯩ ꯁꯦꯄꯣꯠ ꯇꯔꯋꯥꯡꯕꯤ ꯃꯣꯏ ꯃꯇꯝꯅꯦꯕ ꯌꯦꯟꯗꯦꯝ ꯍꯧꯖꯤꯛꯁꯦ ꯑꯃꯨꯛ ꯃ ꯃꯥꯥꯏ ꯃꯇꯝꯗꯨ ꯂꯩꯅꯩꯅꯦ
ꯍꯥꯎꯗꯤ ꯍꯥꯎꯕꯅꯦ ꯑꯗꯨꯃꯥꯏꯅ ꯑꯩꯈꯣꯏ ꯃꯌꯥꯟ ꯇꯨꯌꯥꯟ ꯏꯔꯣꯝꯕꯁꯦꯀꯣ
ꯎꯝ ꯑꯗꯨꯅꯤ
ꯉꯔꯥꯡꯗꯤꯅꯦ ꯑꯩꯅ ꯀꯥꯡꯒꯤ ꯆꯠꯂꯨꯔꯒ ꯍꯜꯂꯛꯑꯀꯥꯟ ꯗ ꯈꯤꯇꯪ ꯆꯥꯁꯤꯜꯂꯦ ꯌꯥꯝꯕꯗꯤ ꯅꯠꯇꯕ ꯍꯜꯂꯛꯑꯀꯥꯟꯗ ꯌꯨꯝꯗ ꯑꯩꯁꯦ ꯊꯦꯡꯉꯅꯤꯅ ꯆꯥꯛꯄꯨꯗꯤ ꯑꯗꯨꯝ ꯆꯥ ꯌꯦꯡ ꯈꯜꯂꯒ ꯌꯦꯡꯕ ꯃꯇꯝꯗꯅꯦ ꯑꯩꯈꯣꯏꯒꯤ ꯃꯣꯔꯣꯛ ꯀꯥꯔꯒ ꯃꯦꯠꯄꯗꯣ ꯃꯦꯔꯥꯃꯦꯁ ꯑꯣꯏꯅ ꯑꯩꯈꯣꯏꯒꯤ ꯏꯔꯣꯝꯕꯗꯣ ꯂꯩꯔꯝꯃꯤꯅ ꯑꯁ ꯑꯩꯅ ꯉꯔꯥꯡꯁꯦ ꯆꯥꯅꯤꯡꯗꯕ ꯃꯇꯥꯡ ꯊꯣꯛꯄ ꯍꯦꯛ ꯌꯦꯡꯕꯗ ꯑꯗꯨ ꯈꯤꯇꯪ ꯆꯥꯏꯔꯦ ꯑꯗꯨ ꯅꯥꯀꯟꯗ ꯀꯩꯅꯣ ꯌꯥꯎꯔꯝꯃꯦ ꯎꯁꯣꯏ ꯀꯥꯡꯁꯨ ꯎꯁꯣꯏ ꯀꯥꯡꯁꯨꯗꯣ ꯑꯣꯏꯅꯥ ꯆꯥꯖꯔꯦ꯫
ꯎꯝ ꯍꯥꯎꯏ ꯎꯁꯦꯏ ꯀꯥꯡꯁꯨꯁꯨ ꯌꯥꯝꯅ
ꯎꯝ
ꯑꯩꯗꯤ ꯎꯁꯣꯏ ꯎꯇꯤ ꯕꯨꯗꯤ ꯀꯥꯡꯁꯨꯅ ꯍꯦꯟꯅ ꯍꯥꯎꯋꯦ
ꯎꯝ
ꯑꯗꯒꯤ ꯀꯩꯅꯣ ꯍꯥꯏꯗꯤ ꯎꯇꯤꯗꯅ ꯇꯧꯔꯣꯕꯣꯠ ꯎꯇꯤꯁꯦ ꯑꯩ ꯌꯥꯝ ꯉꯥꯎꯖꯩꯌꯦꯕ ꯇꯣꯕꯣꯠ ꯎꯇꯤꯅ ꯍꯦꯟꯅ ꯄꯥꯝꯃꯦꯕꯀꯣ ꯎꯇꯤ ꯑꯁꯪꯕ ꯍꯥꯎꯋꯤ ꯑꯗꯨ ꯃꯪꯒꯟ ꯎꯇꯤꯕꯨꯗꯤ ꯑꯩꯗꯤ ꯇꯣꯔꯕꯣꯠ ꯎꯇꯤꯅ ꯍꯦꯟꯅ ꯆꯥꯅꯤꯡꯉꯦꯕ ꯈꯋꯥꯏ ꯆꯥꯅꯤꯡꯕꯗꯤ ꯑꯁꯪ ꯑꯁꯪꯕꯅꯗꯤ ꯏꯍꯥꯎ ꯍꯥꯎꯋꯦ
ꯂꯣꯏꯃꯛ ꯍꯥꯎ ꯎꯠꯇꯤ ꯍꯥꯏꯕ ꯖꯥꯠꯁꯦ ꯑꯉꯥꯡꯅꯁꯨ ꯂꯣꯏ ꯄꯥꯝꯅꯕ ꯁꯒꯣꯜ ꯍꯋꯥꯏ ꯎꯠꯇꯤ ꯇꯣꯔꯕꯣꯠ ꯎꯇꯤ ꯑꯗꯒꯤ ꯆꯨꯝꯅꯒꯤ ꯎꯇꯤ ꯑꯁꯪꯕ ꯑꯗꯒꯤ ꯀꯩꯅꯣꯒ ꯑꯗꯒꯤ ꯆꯨꯞꯝꯅꯒꯤ ꯃꯪꯒꯟ ꯎꯇꯤ ꯃꯥꯒꯟ ꯎꯇꯤꯁꯤ ꯇꯧꯕꯁꯤꯗꯤ ꯃꯤꯅ ꯑꯗꯨꯝ ꯃꯤꯁꯤ ꯆꯥꯅꯤꯡꯗꯕꯁꯨ ꯂꯩꯉꯣ ꯄꯥꯝꯖꯗꯦ ꯍꯥꯏꯕ ꯑꯗꯣ ꯃꯔꯨ ꯑꯣꯏꯅ ꯑꯁꯪꯕ ꯎꯇꯤꯁꯤꯅꯗꯤ ꯃꯌꯥꯝ ꯂꯣꯏ ꯍꯦꯜꯂꯤꯀꯣ ꯄꯥꯝꯕꯁꯦ
ꯑꯥ ꯑꯁꯪꯕꯅꯗꯤ ꯂꯣꯏ ꯍꯦꯟꯕꯅꯦ ꯄꯥꯝꯕ ꯑꯁꯕ ꯑꯁꯪꯕꯒꯤꯅꯅꯦ ꯄꯥꯝꯃꯦꯁꯦ ꯑꯇꯩꯒꯤ ꯅꯠꯇꯕ ꯃꯉꯣꯟꯗ ꯇꯣꯉꯥꯟꯅ ꯑꯣꯏꯅꯝꯕ ꯑꯃ ꯌꯥꯎꯔꯤꯕ
ꯎꯝ
ꯃꯪꯒꯟ ꯎꯇꯤꯁꯨ ꯍꯥꯎꯇꯦ ꯍꯥꯏꯕ ꯅꯠꯇꯦ ꯍꯥꯎꯋꯏꯀꯣ ꯑꯗꯨꯑꯣꯏꯁꯨꯅꯦ ꯑꯁꯪꯕꯁꯤꯅ ꯇꯣꯉꯥꯟꯅ ꯑꯣꯏꯅꯝꯕ ꯑꯃ ꯌꯥꯎꯔꯤꯕ ꯃꯁꯥꯒꯤ ꯎꯇꯤꯁꯤꯗ
ꯎꯝ
ꯑꯗꯨꯒꯤꯅꯦ ꯃꯌꯥꯝꯅ ꯂꯣꯏ ꯄꯥꯝꯅꯔꯤꯖꯤ
ꯎꯝ
ꯑꯗꯩ ꯃꯥꯗꯤ ꯁꯪꯒꯣꯝ ꯁꯪꯒꯣꯝꯒ ꯊꯥꯛꯑꯒꯁꯨ ꯍꯦꯟꯅꯁꯨ ꯑꯣꯏꯅꯝꯃꯤꯗꯅꯀꯣ ꯍꯥꯎꯖꯨ ꯍꯥꯎ ꯍꯥꯎꯋꯥꯏꯕ ꯁꯒꯣꯜ ꯊꯥꯛꯄꯁꯦ ꯑꯗꯨꯏꯗꯨꯅ ꯃꯌꯥꯝꯅ ꯄꯥꯝꯅꯕ ꯑꯗꯨꯒꯤꯅꯤ ꯎꯇꯤ ꯑꯁꯪꯕ ꯎꯇꯤ ꯑꯁꯪꯕ ꯍꯥꯏꯁꯦ ꯑꯉꯥꯡꯅꯁꯨ ꯌꯥꯝ ꯄꯥꯝꯃꯦꯕ ꯎꯇꯤꯁꯦ ꯑꯉꯥꯡ ꯆꯥꯛ ꯌꯦꯟꯁꯥꯡ ꯆꯥꯅꯤꯡꯗꯕꯒ ꯂꯩꯕꯕꯁꯦ ꯎꯇꯤ ꯄꯤꯖꯧꯅꯦ ꯃꯣꯏꯗꯤ ꯑꯗꯨꯝ ꯆꯥꯈ꯭ꯔꯗꯧꯅꯦ ꯌꯥꯝ ꯄꯥꯝꯕꯅꯦ ꯃꯣꯏꯗꯤ ꯎꯇꯤ
ꯎꯝ ꯑꯗꯒꯤ ꯎꯇꯤꯁꯤ ꯌꯥꯝ ꯁꯦꯡꯅ ꯍꯥꯏꯔꯒꯗꯤ ꯑꯗꯨꯝ ꯆꯥꯛꯀꯁꯦ ꯌꯥꯝ ꯇꯣꯠꯇ꯭ꯔꯁꯨ ꯃꯁꯥꯒꯤ ꯑꯗꯨꯝ ꯆꯦꯡꯁꯨ ꯌꯥꯎꯖꯔꯕꯅꯤꯅꯀꯣ ꯑꯗꯣ ꯑꯗꯨꯏ ꯎꯇꯤ ꯑꯁꯦꯡꯕ ꯊꯣꯡꯕꯗ ꯑꯗꯨꯕꯨ ꯆꯦꯡ ꯌꯥꯝꯃꯜꯂꯁꯨ ꯍꯥꯎꯇꯦꯍꯦ ꯍꯥꯏꯕꯗꯤ ꯃꯆꯨꯒ ꯄꯥꯡꯒꯜꯗ ꯁꯪꯕ ꯋꯥꯠꯄꯤ ꯃꯍꯥꯎ ꯈꯣꯟꯠꯅ ꯇꯧꯔꯒꯁꯨ ꯆꯥꯛ ꯌꯥꯝ ꯌꯥꯝ ꯅꯕꯁꯤꯗꯤ ꯍꯩꯅꯗꯦꯕ ꯑꯃꯨꯛ ꯇꯤ ꯊꯣꯡꯕꯗ ꯑꯩꯈꯣꯏ ꯅꯝ ꯅꯝ ꯅꯪ ꯅꯪꯁꯨ ꯎꯝ
ꯆꯥꯛ ꯏꯌꯥꯝꯕꯁꯤ ꯌꯦꯡꯕꯗꯨꯁꯨ ꯍꯩꯅꯗꯦ ꯑꯗꯨ ꯆꯥꯕꯗꯨꯁꯨ ꯇꯜꯂꯤꯗ ꯆꯒꯦꯡ ꯈꯔ ꯍꯥꯞꯄꯗꯨꯕꯨꯗꯤ ꯑꯗꯨꯝ ꯌꯥꯏ
ꯑꯗꯨꯒ ꯑꯗꯨꯒ ꯑꯁꯪꯕꯗꯖꯨ ꯎꯇꯤ ꯁꯪꯕꯗꯁꯨ ꯀꯩꯅꯣꯁꯦ ꯃꯆꯨꯁꯦ ꯗꯥꯏꯔꯦꯛ ꯁꯪꯕꯒ ꯃꯥꯟꯗ꯭ꯔꯗꯤ ꯃꯆꯨꯗꯣ ꯌꯦꯡꯕꯗ ꯍꯥꯎꯗꯧꯕ ꯃꯥꯟꯗꯕꯅꯦ
ꯃꯥꯥꯟꯗꯦ ꯃꯥꯟꯗꯦ ꯑꯗꯣ ꯑꯩꯈꯣꯏꯅ ꯄ꯭ꯔꯦꯁꯔ ꯀꯨꯀꯔꯒꯨꯝꯕꯗ ꯀꯩꯒꯨꯝꯕꯗ ꯀꯥꯝꯕꯁꯦ ꯎꯇꯤ ꯁꯪꯕꯒꯤ ꯆꯥꯡꯁꯦ ꯋꯥꯠꯂꯦ ꯍꯟꯊꯩꯌꯦꯕꯀꯣ ꯑꯗꯨꯅ ꯃꯥꯗꯤ ꯎꯌꯥꯟꯗ ꯊꯣꯡꯕꯤꯕ ꯎꯇꯤ ꯑꯁꯪꯕꯗꯤ ꯃꯌꯥꯟꯗ ꯁꯨꯝ ꯐꯝꯅꯅꯕꯒꯤꯗꯃꯛꯇ ꯑꯩꯈꯣꯏꯅ ꯀꯨꯀꯔꯗ ꯀꯥꯝꯕꯩ ꯋꯥꯅꯦꯕꯀꯣ ꯊꯣꯡꯕꯤꯔꯒꯅ ꯍꯦꯟꯅ ꯃꯁꯛ ꯐꯖꯕꯅꯦꯕ ꯍꯥꯎꯁꯨ ꯍꯦꯟꯕꯅꯦꯕ
ꯑꯁ ꯉꯁꯥꯏꯗꯤ ꯍꯣꯔꯦꯟꯁꯨ ꯑꯃꯨꯛ ꯐꯣꯟ ꯇꯧꯅꯔꯝꯃꯦ ꯉꯁꯥꯏꯗꯣ ꯑꯩꯈꯣꯏꯒꯤ ꯑꯥ ꯁꯟꯗ꯭ꯌꯥ ꯋꯥꯏꯔꯝ ꯑꯔꯥꯇꯤꯒꯤ ꯀꯥꯡꯒꯤ ꯆꯠꯄꯒꯤ ꯄꯨꯡ ꯃꯝꯁꯤꯜꯂꯛꯄꯗꯋꯥꯏꯗ ꯆꯠꯁꯦꯅ ꯑꯩꯅ ꯀꯩ ꯂꯝꯗꯅꯣ ꯍꯪꯕꯀꯥꯟꯗ ꯑꯅꯛꯄꯗꯅꯤ ꯑꯩꯈꯣꯏ ꯁꯤ ꯃꯅꯥꯛꯇ ꯃꯅꯥꯛ ꯒꯤ ꯑꯣꯏ ꯂꯩꯔꯝꯃꯦ ꯈꯔ ꯋꯥꯏ ꯁꯪꯉꯦ ꯑꯔꯥꯞꯄ ꯑꯣꯏꯔꯒꯗꯤ ꯇꯟꯗꯣꯏꯕ ꯆꯠꯄꯗꯣ ꯑꯗ ꯍꯣꯔꯦꯟꯁꯨ ꯑꯃꯨꯛ ꯈ꯭ꯔꯦꯆꯤ ꯇꯧꯔꯝꯃꯅꯤ ꯑꯗꯨꯒ ꯈꯪꯗꯦ ꯃꯑꯣꯡ ꯇꯥꯟꯖꯥꯗꯣ ꯌꯦꯡꯈꯤ ꯑꯗꯨ ꯏꯃ ꯀꯩꯅꯣꯗꯨꯗꯤ ꯈꯔ ꯂꯩꯔꯕꯅꯦ ꯑꯩꯉꯣꯟꯗ ꯌꯥꯝ ꯀꯩꯅꯣ ꯃꯣꯏꯒꯤ ꯑꯗꯨꯃꯥꯏꯅ ꯑꯩꯈꯣꯏꯒꯤ ꯁꯨꯝ ꯏꯁꯩ ꯇꯧꯕꯗꯒ ꯐꯤ ꯊꯥꯔꯛꯄ ꯑꯩꯈꯣꯏ ꯐꯗꯤꯗꯣ ꯐꯗꯤꯗꯣ ꯑꯃ ꯆꯅꯥꯡ ꯊꯥꯗꯕꯤꯗ ꯑꯃ ꯀꯩ ꯍꯥꯏꯗꯣꯏꯅꯣ ꯑꯃ ꯐꯗ꯭ꯔꯥꯛ ꯐꯊꯔꯥꯛ ꯂꯥꯎꯕ ꯑꯃ ꯊꯥꯔꯛꯄꯁꯨ ꯌꯥꯎꯔꯤꯅꯦ ꯑꯗꯨꯗꯤ ꯑꯗꯨꯝ ꯊꯥꯗꯣꯛꯅꯕꯗ ꯊꯥꯗꯣꯛꯅꯕꯗꯣ ꯀꯌꯥ ꯃꯇꯝ ꯆꯪꯉꯔꯣꯏꯕ
ꯑꯥ ꯑꯗꯨ ꯄꯥꯝꯃꯦ ꯑꯗꯨꯅ ꯍꯦꯟꯅ ꯐꯔꯦ ꯊꯥꯗꯣꯛꯅꯕꯗ ꯃꯇꯝ ꯆꯪꯗꯔꯗꯨꯅ
ꯑꯗꯨꯅꯁꯨ ꯈꯔ ꯀꯩꯅꯣ ꯆꯥꯎꯕ ꯃꯥꯜꯂꯦ ꯑꯗꯨꯁꯨ ꯍꯤꯒꯣꯛꯇꯤ ꯆꯪꯉꯤ ꯅꯤꯝ ꯑꯣꯏ ꯀꯔꯤ ꯑꯣꯏ ꯃꯆꯨꯗꯤ ꯂꯥꯛꯀ ꯃꯥꯜꯂꯤ ꯈꯤꯇꯪ
ꯑꯣ ꯑꯗꯨ ꯃꯥꯏꯁ ꯀꯩꯅꯣ ꯇꯧꯕ ꯑꯣꯏꯔꯝꯒꯅꯤꯌꯦ ꯅꯣꯡꯃ ꯃꯪꯕꯗꯨꯗ ꯃꯥꯏ ꯆꯅꯥꯡꯗꯣ ꯅꯣꯞꯊꯈꯤꯕ ꯑꯣꯏꯔꯝꯒꯅꯦꯕ ꯀꯩꯁꯨ ꯀꯥꯏꯗꯦ ꯑꯗꯨꯃꯥꯏꯅ ꯈꯔ ꯆꯥꯎꯕꯗꯨꯅꯦ ꯄꯥꯝꯃꯤꯁꯦ ꯆꯥꯎꯕꯗꯨꯅ ꯑꯩꯈꯣꯏꯒꯤ ꯆꯣꯠꯂꯀꯥꯟꯗꯅꯦ ꯆꯞ ꯆꯥꯏꯑꯦꯕ ꯄꯤꯛꯄꯁꯤꯅ ꯑꯃꯨꯛ ꯏꯁꯤꯡ ꯆꯣꯠꯁꯤꯜꯂ ꯀꯥꯟꯗ ꯑꯃꯨꯛ ꯃ ꯄꯤꯛꯁꯟꯈ꯭ꯔꯒꯅꯦ ꯁꯤꯖꯤꯟꯅꯐꯝ ꯑꯃ ꯈꯪꯗꯦ ꯍꯥꯏꯕ ꯁꯨꯝꯕ ꯈꯣꯠꯄꯁꯨ ꯅꯨꯡꯉꯥꯏꯇꯦꯕ
ꯎꯝ ꯑꯣ ꯄꯤꯛꯇ ꯄꯤꯛꯄꯗꯨꯗꯤ ꯀꯩꯅꯣ ꯇꯧꯋ ꯑꯩꯈꯣꯏꯒꯤ
ꯎꯝ ꯆꯈꯨꯝ ꯁꯅ ꯎꯝ ꯍꯣꯏ ꯊꯛꯑꯦ ꯅꯪ ꯃꯃꯥꯡꯗ ꯄꯤꯔꯛ ꯑꯗꯣ ꯆꯥꯛꯈꯨꯝ ꯁꯅꯥ ꯂꯣꯏ ꯑꯣꯏꯊꯣꯛꯑꯦꯕ ꯄꯤꯛꯑꯦꯕ
ꯎꯝ
ꯑꯗꯨꯗꯨꯒꯤꯅꯤꯗ ꯑꯗꯨꯅ ꯑꯩ ꯂꯩꯔꯒꯕꯨꯗꯤ ꯁꯤꯖꯤꯟꯅꯩꯑꯕ ꯐꯗꯤꯗꯣ ꯑꯗ ꯑꯔꯩꯕꯁꯤꯡꯗꯣ ꯂꯣꯏ ꯂꯣꯏꯁꯤꯜꯂꯛꯑꯦ ꯑꯉꯥꯡꯈꯩꯁꯦ ꯑꯃꯃꯝ ꯑꯃꯃꯝ ꯂ ꯁꯤꯖꯤꯟꯅꯕꯅꯤꯅ ꯑꯗꯨꯒꯤ ꯑꯗꯒꯤ ꯑꯩꯈꯣꯏꯗ ꯃꯣꯏꯁ ꯕꯣꯔꯗꯤꯡ ꯂꯩꯔꯨꯕꯗ ꯑꯃꯨꯛ ꯑꯃ ꯄꯨꯈ꯭ꯔꯦ ꯑꯗꯨꯁꯨꯨꯝ ꯍꯜꯂꯛꯇ꯭ꯔꯦ ꯑꯗꯩ ꯏꯕꯨꯡꯉꯁꯨ ꯑꯥ ꯃꯄꯥ ꯂꯩꯕꯗꯨ ꯃꯥ ꯄꯨꯕꯗꯨꯅ ꯍꯜꯂꯛꯇ꯭ꯔꯦ ꯑꯗꯨꯃꯥꯏꯅ ꯁꯨꯝ ꯂꯩꯗꯤ ꯑꯗꯨꯝ ꯂꯩꯅꯦꯕ ꯂꯣꯏꯁꯤꯜꯂꯛꯄ ꯁꯨꯝ ꯍꯦꯟꯕꯗꯣ ꯁꯤꯖꯤꯟꯅꯕꯒꯤ ꯃꯣꯏꯅꯒ ꯑꯃꯨꯛ ꯑꯥꯗꯒ ꯍꯨꯟꯗꯣꯛꯑꯝꯃꯅꯦ ꯀꯩꯩꯅꯦ ꯑꯗꯨꯒꯤꯅꯤꯗ
ꯍꯣꯏ ꯐꯔꯦ ꯑꯗꯣ ꯑꯩ ꯃꯥꯏ ꯃꯤꯠ ꯑꯝꯇ ꯇꯥꯊꯣꯛꯈꯤꯒꯦ ꯊꯝꯃꯒꯦꯀꯣ
ꯍꯣ ꯍꯣ ꯍꯣꯏ